ꯎꯝ ꯑꯥꯎ ꯇꯏ ꯌꯦ
ꯀꯩꯗꯧꯔꯤꯒꯦ
ꯁꯥꯃꯟꯕꯒꯤ ꯐꯦꯟ ꯃꯅꯥꯛꯇ ꯐꯝꯃꯥꯒ ꯂꯩꯌꯦ ꯅꯪ
ꯌꯕꯔꯥꯅꯦ
ꯅꯨꯡꯁꯥꯁꯦ ꯑꯃꯈꯛꯇ ꯑꯣꯏꯕ ꯃꯥꯜꯂꯦ ꯃꯤꯌꯥꯝꯒꯤ ꯌꯥꯝ ꯁꯔꯦ
ꯅꯣꯡ ꯃꯥꯡꯗꯕ꯭ꯔꯥ
ꯅꯣꯡ ꯉꯁꯥꯏꯗꯣ ꯃꯪꯒꯦ ꯇꯧꯔꯒ ꯑꯃꯨꯛ ꯅꯣꯡꯁꯥ ꯊꯣꯛꯑꯦ ꯑꯗꯨꯒꯤ ꯁꯕꯅꯤꯗ ꯐꯦꯟ ꯃꯅꯥꯛꯇ ꯍꯤꯞꯄꯤꯒ ꯂꯩꯌꯦ
ꯑꯩꯈꯣꯏ ꯁ꯭ꯋꯥꯏꯗꯗꯤ ꯉꯁꯥꯏꯗꯤ ꯌꯥꯝ ꯅꯨꯡꯁꯥ ꯌꯥꯝ ꯁꯥꯔꯝꯕꯅꯦ ꯑꯗꯣ ꯑꯩ ꯍꯦꯛ ꯁꯨꯕ ꯂꯣꯏꯔꯒ ꯐꯥꯎꯕ ꯐꯥꯎꯔꯝꯕꯗ ꯅꯣꯡ ꯃꯪꯕ ꯑꯃꯨꯛ ꯍꯧ
ꯁꯤꯗꯤ ꯍꯧꯖꯤꯛꯇꯤ ꯅꯣꯡꯁꯥ ꯐꯖꯅ ꯁꯥꯎꯋꯦꯍꯦ ꯑꯃꯨꯛ ꯅꯨꯡꯁꯥ ꯊꯣꯛꯀꯅꯤ ꯑꯃꯨꯛ ꯃꯥꯡꯉꯅꯤ ꯅꯨꯡꯁꯥ ꯊꯣꯛꯀꯅꯤ ꯃ ꯑꯗꯨꯝ ꯇꯧꯔꯒ ꯂꯩꯌꯦ
ꯎꯝ
ꯉꯁꯥꯏ ꯃꯣꯔꯅꯤꯡꯗꯗꯤ ꯑꯁ ꯌꯥꯝ ꯅꯨꯡꯉꯥꯏꯔꯅꯤ ꯍꯧꯖꯤꯛꯇꯤ ꯁꯥꯔꯦ
ꯀꯔꯤ ꯌꯦꯟꯁꯥꯡ ꯆꯥꯔꯒꯦ ꯉꯁꯤ
ꯑ ꯀꯥꯎꯈ꯭ꯔꯦ ꯏꯟꯁꯥꯡꯗꯣ
ꯍꯥꯎꯃꯟꯕꯒꯤ ꯑꯣꯏꯔꯕꯝꯅꯤꯅꯦ ꯑꯗꯨꯗꯤ
ꯍꯥꯎꯃꯥꯟꯀ ꯔꯑꯣꯏꯔꯝꯅꯤ ꯂꯣꯏꯅ ꯀꯥꯎꯈ꯭ꯔꯦ ꯅꯪꯗꯤ ꯀꯩ ꯏꯟꯁꯥꯡ ꯆꯥꯕ꯭ꯔꯥ
ꯑꯩꯁꯨ ꯍꯧꯖꯤꯛꯀꯥꯟ ꯉꯁꯤꯗꯤ ꯆꯝꯐꯨꯠ ꯆꯥꯏꯔꯦ
ꯑꯦ ꯆꯝꯐꯨꯠꯅ ꯍꯥꯎꯕꯅꯦ ꯁꯥꯕ ꯃꯇꯝ ꯅꯠꯇꯦ ꯆꯝꯐꯨꯠꯅ ꯑꯗꯨꯝ ꯆꯝꯊꯣꯡ ꯆꯝꯐꯨꯅ ꯑꯗꯨꯝ ꯆꯥꯕꯗꯣ ꯍꯥꯎꯕꯅꯦ ꯁꯤꯡꯖꯨ ꯑꯃ ꯃꯦꯠꯂꯒ
ꯑꯗꯨ ꯑꯗꯨ ꯆꯥꯔꯦ ꯉꯁꯤꯗꯤ
ꯎꯝ
ꯀꯥꯟ ꯑꯁ ꯆꯥꯕ ꯊꯛꯄꯁꯤ ꯏꯅꯨꯡ ꯅꯨꯡꯉꯥꯏꯇꯕ ꯋꯥꯅꯤꯗ
ꯍꯣꯏ ꯅꯨꯡꯉꯥꯏꯇꯦ ꯁꯥꯕꯒꯤꯅꯦ ꯑꯗꯣ
ꯎꯝ
ꯌꯥꯝ ꯁꯥꯔꯗꯤ ꯆꯥꯕꯒꯨꯝꯕꯗꯣ ꯅꯨꯡꯉꯥꯏꯇꯦꯕ
ꯑꯍꯥꯎꯕꯁꯨ ꯑꯍꯥꯎꯕꯁꯨ ꯆꯥꯅꯤꯡꯗꯦ
ꯎꯝ ꯐꯥꯎꯕꯁꯨ ꯑꯗꯨꯝ ꯐ꯭ꯔꯤꯗ ꯑꯗꯨꯝ ꯂꯩꯌꯦ ꯁꯟꯗꯦꯗꯤ ꯑꯗꯨꯝ ꯀ꯭ꯂꯥꯁ ꯆꯠꯂꯦ ꯁꯟꯗꯦ ꯑꯅꯤ ꯆꯪ ꯑ ꯁꯟꯗꯦ ꯑꯅꯤ ꯁꯨꯔꯦ ꯀ꯭ꯂꯥꯁ ꯆꯠꯇꯕ
ꯁꯟꯗꯦꯗ ꯀꯔꯤ ꯀ꯭ꯂꯥꯁ ꯇꯧꯕ꯭ꯔꯥ
ꯑꯩꯈꯣꯏꯁꯤ ꯇꯤꯆꯔꯁ ꯇ꯭ꯔꯦꯅꯤꯡꯒꯤ ꯇꯝꯕꯀꯣ
ꯑꯁ ꯌꯥꯝ ꯐꯩꯅ ꯑꯗꯨꯗꯤ
ꯈꯪꯗꯦꯐꯥꯕ꯭ꯔ ꯐꯥ ꯇꯕ꯭ꯔꯥꯗꯣ
ꯁꯟꯗꯦꯗ ꯈꯗ ꯆꯠꯄ
ꯍꯣꯏ ꯗꯦꯜꯂꯤꯒꯤꯗꯨ ꯆꯠꯅꯤꯡꯗꯕ ꯅꯨꯡꯇꯤꯒꯤ ꯖꯗꯤ ꯋꯥꯏꯅꯥ ꯁꯤꯛꯁ ꯃꯟꯆꯂꯗꯤ ꯂꯥ
ꯁꯟꯗꯦ ꯈꯛꯇ ꯁꯟꯗꯦ ꯈꯛꯇ ꯆꯠꯄꯗꯣ ꯃꯇꯝꯗꯤ ꯌꯥꯝ ꯁꯥꯡꯅ ꯆꯠꯂꯝꯒꯅꯤꯅꯦ
ꯁꯥꯡꯗꯦꯗ ꯑꯗꯨꯝ ꯇꯦꯟꯗꯒꯤ ꯄꯨꯡ ꯑꯃ ꯄꯨꯡ ꯑꯃ ꯑꯃ ꯃꯈꯥꯏ ꯑꯗꯨꯋꯥꯏ ꯑꯗꯨꯝ ꯑꯗꯨꯝ ꯆꯠꯂꯦ ꯅꯦꯠ ꯁꯦꯠꯅꯦ
ꯑꯦꯛꯖꯥꯝꯄꯜ ꯊꯥ ꯑꯃꯗ ꯂꯣꯏꯁꯤꯟꯕ ꯌꯥꯕ ꯀꯣꯔꯁꯇꯣ ꯊꯥ ꯌꯥꯝꯁꯤꯜꯂꯛꯀꯅꯤ ꯍꯥꯏꯕ ꯋꯥꯅꯤꯗ
ꯎꯝ ꯑꯗꯨꯅꯦ ꯑꯩꯈꯣꯏꯗꯤ ꯁꯥꯔꯇꯤꯐꯤꯀꯦꯠꯕꯨ ꯂꯩꯔꯗꯤ ꯌꯥꯔꯦꯗ ꯁꯥꯔꯇꯤꯐꯤꯀꯦꯠ ꯄꯥꯃꯒꯤꯅꯦꯕ ꯑꯗꯨ ꯂꯣꯏꯔꯁꯨ ꯁꯤ ꯃꯅꯤꯄꯨꯔꯗ ꯑꯣꯖꯥꯗꯣ ꯇꯧꯔꯣꯏꯕ ꯑꯥꯎꯠꯁꯥꯏꯠ ꯇꯧꯅꯤꯡꯕꯀꯣ ꯑꯗꯨꯒꯤ ꯁꯥꯔꯇꯤꯐꯤꯀꯦꯠ ꯂꯩꯕꯁꯤꯡꯒꯤꯗꯤ ꯈꯔ ꯑꯦꯚꯦꯟꯇꯦꯖ ꯋꯥꯡꯉꯤꯗꯅ
ꯃꯥꯅꯦ ꯃꯥꯅꯦ
ꯑꯗꯨꯒꯤ ꯁꯥꯔꯇꯤꯐꯤꯀꯦꯠ ꯄꯥꯝ
ꯐꯩꯑꯗꯨꯁꯨ
ꯅꯪ ꯈꯪꯗꯦ ꯀꯔꯤ ꯅꯪꯗꯤ ꯀꯔꯤ ꯀꯔꯤ ꯍꯣꯠꯅꯔꯒ ꯂꯩꯕ꯭ꯔꯥ
ꯑꯁ ꯑꯩꯈꯣꯏꯗꯤ ꯀꯔꯤꯁꯨ ꯇꯧꯗꯦꯗ ꯍꯧꯖꯤꯛꯀꯥꯟ ꯗꯨꯝ ꯂꯩꯗ
ꯍꯥ
ꯀꯩꯁꯨ ꯍꯣꯠꯅꯗꯦ ꯃꯖꯨ ꯍꯧꯖꯤꯛꯀꯥꯟ ꯋꯥꯔ ꯀꯞ ꯌꯦꯡꯕ ꯈꯛꯇꯅꯤꯅꯦ
ꯑꯣ ꯕꯣ ꯑꯁ ꯍꯟꯗꯥꯛꯁꯦ ꯎꯝ ꯕꯣꯜ ꯌꯦꯡꯕꯒꯤ ꯇꯨꯝꯕ ꯆꯥꯕ ꯇꯥꯏꯃꯤꯡꯁꯦ ꯂꯣꯏꯅꯗꯤ ꯆꯦꯟꯖꯇꯤ ꯇꯧꯈ꯭ꯔꯦ
ꯃꯥꯅꯦ
ꯇꯨꯝꯕ ꯃꯇꯝꯗꯁꯨ ꯇꯨꯝꯗ꯭ꯔꯦ
ꯑꯗꯨꯅꯤꯅꯦ ꯑꯍꯥꯎ ꯍꯍꯥꯎꯕ ꯆꯥꯔꯁꯨ ꯐꯖꯅ ꯇꯨꯝꯗ꯭ꯔꯗꯤ ꯍꯛꯆꯥꯡ ꯐꯠꯇꯦ ꯍꯥꯏꯕꯗꯣ
ꯎꯝ ꯑꯗꯨꯗꯨꯅꯦ
ꯑꯗꯨꯝ ꯏꯟꯁꯥꯡ ꯈꯔ ꯍꯥꯎꯗ꯭ꯔꯁꯨ ꯇꯨꯝꯁꯤꯠ ꯐꯖꯅ ꯇꯨꯝꯕ ꯄꯦꯟꯕꯗꯨꯅꯀꯣ ꯇꯨꯝ ꯇꯨꯝꯕꯁꯦ ꯐꯖꯟꯅ ꯄꯦꯟꯅ ꯇꯨꯝꯕꯒꯤ ꯇꯨꯝꯕꯗꯣ ꯈ꯭ꯋꯥꯏꯗꯒꯤ ꯕꯦꯁ ꯇꯔꯤꯅꯤ
ꯍꯣꯏ
ꯅꯣꯏ ꯃꯤ ꯀꯌꯥ ꯂꯩ ꯅꯣꯏ ꯃꯤ ꯀꯌꯥ ꯀꯌꯥ ꯀꯌꯥ ꯂꯩꯃꯤꯟꯅꯕ꯭ꯔꯣ
ꯃꯊꯟ ꯃꯊꯧꯇꯥꯕ ꯂꯩꯝꯅꯦ ꯑꯗꯨꯝ ꯑꯥꯐꯇꯔꯅꯨꯟꯒꯨꯝꯕꯗ ꯑꯗꯨꯝ ꯍꯣꯏ ꯃꯔꯨꯞꯁꯤꯡꯕ ꯑꯗꯨꯝ ꯄꯨꯟꯕ
ꯎꯝ ꯍꯣꯏ ꯔꯦꯟꯇ ꯂꯩꯕꯗꯤ ꯅꯨꯡꯉꯥꯏꯕ꯭ꯔꯣ ꯅꯣꯏꯔꯣꯝꯗꯗꯤ
ꯎꯝ ꯅꯨꯡꯉꯥꯏꯌꯦ ꯑꯩꯈꯣꯏꯔꯣꯝꯗꯥ ꯔꯦꯟ ꯂꯩꯕꯗꯤ ꯅꯨꯡꯉꯥꯏ
ꯏꯟꯚꯥꯏꯔꯣꯟꯃꯦꯟꯁꯦ ꯌꯥꯝ ꯆꯤꯛ ꯌꯥꯝ ꯆꯤꯛꯄ꯭ꯔꯥ ꯌꯥꯝ ꯂꯥꯡꯕ꯭ꯔꯥ
ꯑꯗꯨꯝ ꯌꯥꯏꯗ ꯀꯕꯨꯏ ꯈꯨꯟꯗ ꯂꯩꯕꯅꯤꯅꯀꯣ
ꯑꯣ
ꯑꯗꯨꯒꯤ ꯑꯗꯨꯝ ꯅꯨꯡꯉꯥꯏꯌꯦ ꯌꯥꯝ ꯂꯥꯡꯕꯁꯨ ꯑꯣꯏꯗꯦ ꯌꯥꯝ ꯆꯤꯛ ꯑꯁꯨ ꯑꯣꯏꯗꯦ ꯑꯗꯨꯝ ꯈꯨꯟꯗ ꯂꯩꯕꯒ ꯆꯞ ꯃꯥꯟꯅꯩꯗ
ꯑꯥꯁꯥ ꯈꯋ꯭ꯥꯢꯗꯩꯩ ꯕꯦꯁ ꯇꯥꯔꯥꯅꯤ ꯑꯗꯨꯗꯤ
ꯎꯝ ꯕꯦꯁ ꯇꯥꯔꯦ ꯍꯥꯏꯕ ꯇꯥꯔꯦ ꯂꯩꯕꯁꯨ ꯅꯨꯡꯉꯥꯏꯌꯦ
ꯂꯩꯕ ꯖꯒꯥ ꯊꯤꯕ ꯌꯥꯝ ꯍꯩꯌꯦꯅꯦ
ꯍꯣꯏ ꯍꯩꯌꯦ ꯍꯥꯏꯕ ꯇꯥꯔꯦ ꯑꯥ ꯆꯍꯤ ꯃꯔꯤ ꯁꯨꯔꯦ ꯂꯩꯕ ꯑꯁꯤꯗ ꯍꯥ ꯍꯥ ꯑꯗꯨꯒꯤ ꯑꯩꯈꯣꯏꯒꯤ ꯂꯩꯀꯥꯏꯒ ꯆꯞ ꯃꯥꯟꯅꯔꯦꯗ ꯁꯤꯗꯗꯤ
ꯎꯝ
ꯎꯝ
ꯁ꯭ꯋꯥꯏꯗ ꯆꯍꯤ ꯃꯔꯤ ꯁꯨꯔꯦ ꯍꯥꯏꯕ ꯂꯩꯕ
ꯎꯝ ꯃꯔꯤ ꯁꯨꯔꯦ
ꯑꯗꯨꯗꯤ ꯂꯩꯀꯥꯏꯒꯤ ꯃꯤꯁꯤꯡ ꯂꯣꯏꯅ ꯈꯪꯉꯝꯒꯅꯤꯅꯦ
ꯈꯪꯈ꯭ꯔꯦ ꯗꯨꯀꯥꯟꯗꯥꯔꯁꯤꯡꯗꯁꯨ ꯈꯪꯈ꯭ꯔꯦ ꯗꯨꯀꯟꯗꯥꯔꯗꯁꯨ ꯕꯥꯀꯤꯒꯤ ꯑꯗꯨꯝ ꯄꯣꯠ ꯂꯧꯕ ꯍꯧꯈ꯭ꯔꯕꯅꯦ ꯑꯩꯈꯣꯗꯤ
ꯑꯁ ꯑꯗꯨ ꯁꯇꯦꯖ ꯑꯗꯨ ꯁꯇꯦꯖꯄꯨ ꯌꯥꯎꯔꯗꯤ ꯀꯩꯅꯣ ꯌꯥꯝ ꯅꯨꯡꯉꯥꯏꯔꯝꯒꯅꯤꯅꯦ ꯑꯗꯨꯗꯤ
ꯑꯗꯨꯅꯦ ꯌꯥꯝ ꯅꯨꯡꯉꯥꯏꯌꯦ ꯂꯣꯏꯅꯁꯨ ꯈꯪꯈ꯭ꯔꯦ ꯗꯨꯀꯥꯟꯗꯥꯔꯁꯤꯡꯅꯁꯨ ꯑꯗꯨꯝ
ꯎꯝ ꯍꯧꯖꯤꯛꯇꯤ ꯃꯅꯥ ꯃꯁꯤꯡ ꯑꯦꯕꯥꯏꯂꯦꯕꯜ ꯚꯦꯖꯤꯇꯦꯕꯜ ꯑꯦꯕꯥꯏꯂꯦꯕꯜ ꯑꯣꯏꯕ ꯃꯇꯝꯅꯤꯅꯥ
ꯍꯣꯏ ꯑꯗꯨꯝ ꯃꯔꯛ ꯃꯔꯛꯇ ꯆꯤꯡꯒꯤ ꯐꯪꯉꯦ ꯃꯔꯛ ꯃꯔꯛꯇꯗꯤ ꯐꯪꯗꯦ ꯍꯥꯏꯕꯗꯤ ꯑꯌꯥꯝꯕ ꯃꯣꯏ ꯁꯤ ꯒ꯭ꯔꯣꯁꯔꯤ ꯏꯁꯇꯣꯔꯁꯨ ꯑꯥ ꯕꯖꯥꯔꯗꯒꯤ ꯂꯎꯕꯅꯤꯅꯀꯣ
ꯎꯝ
ꯑ ꯍꯣꯏ ꯆꯤꯡꯒꯤꯗꯤ ꯆꯤꯡꯒꯤꯁꯨ ꯈꯔ ꯈꯔ ꯆꯥꯕ ꯐꯪꯉꯦ ꯑꯗꯨ ꯑꯌꯥꯝꯕꯅꯗꯤ ꯁꯤ ꯏꯝꯐꯥꯜꯒꯤ ꯑꯗꯨꯝ ꯆꯥꯕ ꯐꯪꯉꯦꯗ
ꯑꯣ ꯀꯤꯆꯟꯒꯥꯔꯗꯦꯟ ꯇꯧ ꯀꯤꯠꯆꯟ ꯒꯥꯔꯗꯦꯟ ꯇꯧꯕ ꯌꯥꯕ ꯖꯒꯥꯒꯨꯝꯕꯗꯤ ꯂꯩꯗꯕ꯭ꯔꯥ ꯅꯣꯏ ꯁꯋꯥꯏꯗ ꯂꯩꯐꯝ ꯂꯩꯕ ꯖꯒꯥꯗ
ꯂꯩꯇꯦ ꯀꯤꯠꯆꯟ ꯒꯥꯔꯗꯦꯟ ꯇꯧꯅꯤꯡꯉꯥꯏ ꯂꯩꯇꯦ ꯃꯣꯏ ꯑꯁꯦꯡꯕ ꯌꯨꯝ ꯂꯩꯕꯁꯤꯡ ꯐꯥꯎ ꯀꯤꯠꯆꯟ ꯒꯥꯔꯗꯦꯟꯒꯤ ꯖꯒ ꯂꯩꯇꯔꯀꯥꯟꯗ ꯑꯩꯈꯣꯏ ꯔꯦꯟ ꯂꯩꯕꯁꯤꯡꯗꯨꯗꯤ ꯂꯩꯇꯦ
ꯑꯩꯈꯣꯏ ꯑꯩꯈꯣꯏꯔꯣꯝꯗꯗꯤ ꯇꯟꯕꯒꯤꯅꯦ ꯍꯥ ꯑꯩꯈꯣꯏ ꯇꯦꯔꯦꯁꯗ ꯇꯦꯔꯦꯁꯗ ꯌꯥꯝ ꯖꯒꯥ ꯌꯥꯝ ꯆꯥꯎꯅ ꯂꯩ ꯑꯩꯈꯣꯏ ꯈꯔ ꯑꯩꯈꯣꯏ ꯂꯩꯃꯤꯟꯅ ꯀꯥꯡꯕꯨ ꯌꯥꯝ ꯀꯤꯠꯆꯟ ꯒꯥꯔꯗꯦꯟ ꯌꯥꯝ ꯀꯟꯅ ꯇꯧꯔꯝꯃꯤꯅꯦ ꯁꯤꯁꯨ ꯑꯩꯈꯣꯏ ꯑꯩꯈꯣꯏꯒꯤ ꯕꯤꯜꯗꯤꯡꯗꯨꯒꯣ
ꯑꯩꯈꯣꯏꯁꯨ ꯀꯤꯠꯆꯟ ꯒꯥꯔꯗꯦꯟ ꯇꯧꯅꯤꯡꯕꯅꯦ ꯀꯔꯤꯔ
ꯁꯥꯕ ꯃꯇꯝ ꯂꯥꯛꯔꯗꯤ ꯑꯩꯈꯣꯏꯁꯨ ꯂꯧꯒꯦ ꯂꯧꯔꯒ ꯆꯥꯒꯦ ꯍꯥꯏꯅ ꯈꯜꯂꯤꯕꯅꯤ
ꯍꯨꯕꯁꯨ ꯌꯥꯎꯋꯦꯍꯦ ꯈꯔ ꯈꯔ
ꯁꯨꯕ ꯏꯁꯤꯡ ꯆꯥꯏꯕꯒꯨꯝꯕ ꯈꯣꯠꯄꯒꯨꯝꯕꯗꯤ ꯃꯇꯦꯡ ꯇꯧꯒꯅꯤ
ꯑꯣ ꯑꯣ ꯑꯗꯨꯅꯤ ꯁꯨꯕꯝ ꯇꯧꯗꯕ ꯎꯝ ꯍꯥꯏ ꯍꯩꯇꯔꯦ ꯑꯩꯏꯗꯤ ꯀꯤꯠꯆꯟ ꯒꯥꯔꯗꯦꯟ ꯌꯥꯝ ꯇꯧꯅꯤꯡꯉꯦ ꯃꯐꯝ ꯂꯩꯇꯕ ꯎꯄꯥꯏ ꯂꯩꯇꯦ
ꯍꯥꯟꯅꯗꯤ ꯌꯥꯝ ꯇꯧꯅꯤꯡ ꯑꯩꯁꯨ ꯌꯥꯝ ꯇꯧꯅꯤꯡꯉꯝꯕꯅꯤ ꯍꯧꯖꯤꯛꯀꯥꯟ ꯇꯟꯂꯤꯅꯦ
ꯑꯦ ꯇꯟꯒꯅꯨ ꯑꯩꯈꯣꯏꯁꯨ ꯃꯤ ꯌꯥꯝꯕ꯭ꯔꯗꯤ ꯑꯗꯨꯝ ꯃꯤ ꯑꯃ ꯃꯢꯅꯤ ꯑꯗꯨꯝ ꯖꯣꯏꯟ ꯇꯧꯔꯒ ꯑꯗꯨꯝ ꯇꯧꯋ ꯌꯥꯏꯅ
ꯍꯣꯏ ꯑꯗꯨꯁꯨ ꯑꯗꯨꯕꯨꯗꯤ ꯑꯣꯏꯗꯤ ꯑꯣꯏꯌꯦ
ꯎꯝ
ꯃꯤꯠ ꯄꯟꯕ ꯍꯥꯏꯕꯁꯤ ꯌꯥꯝ ꯐꯠꯇꯕ ꯖꯥꯠꯅꯤꯀꯣ
ꯏꯗꯨꯅꯦ ꯇꯟꯒꯅꯨ ꯍꯥꯏꯕꯅꯦ
ꯊꯕꯥꯛꯕꯨ ꯁꯨꯕꯨ ꯁꯨꯅꯤꯡꯉꯗꯤ ꯀꯩꯝꯃꯨꯛ ꯀꯔꯤꯁꯨ ꯋꯥꯅꯤꯡꯉꯥꯏ ꯂꯩꯇꯕꯖꯥꯠꯅꯤ
ꯑꯗꯨꯅꯦ ꯊꯕꯛ ꯁꯨꯅꯤꯡꯕꯒꯤꯗꯤ ꯊꯕꯛ ꯊꯕꯛ ꯉꯥꯛꯇꯅꯦ ꯍꯣꯏ ꯑꯩꯈꯣꯏꯒꯨꯝꯕ ꯁꯨꯅꯤꯡꯗꯕꯁꯤꯡꯒꯤꯗꯤ ꯑꯗꯨꯝ ꯂꯩꯕꯥꯛ ꯂꯩꯇꯦ ꯍꯥꯏ ꯂꯩꯔꯗꯤ ꯑꯗꯨꯝ ꯂꯩꯇꯕꯅꯦ
ꯃꯥꯅꯦ
ꯌꯥꯔꯦ ꯃꯈꯥꯏꯗꯤ ꯊꯕ
ꯁꯤꯇꯤꯗ ꯂꯩꯕꯁꯦ ꯁꯤꯇꯤ ꯁꯤꯇꯤꯗ ꯂꯩꯕꯁꯦ ꯐ꯭ꯔꯤ ꯑꯣꯏꯃꯜꯂꯁꯨ ꯑꯣꯏꯃꯜꯂꯁꯨ ꯀꯩꯅꯣ ꯐ꯭ꯔꯤꯗ ꯂꯩꯕꯁꯦ ꯌꯥꯝ ꯅꯨꯡꯉꯥꯏꯇꯦ
ꯅꯨꯡꯉꯥꯏꯇꯦ ꯍꯣꯏ ꯑꯥ ꯆꯤꯡꯗ ꯂꯩꯕꯅ ꯅꯨꯡꯉꯥꯏꯌꯦ ꯌꯨꯝꯗ ꯂꯩꯅꯤꯡꯉꯗꯤ ꯂꯩ
ꯏꯁꯥꯁꯦ ꯐꯖꯅ ꯕ꯭ꯌꯨꯖꯤ ꯑꯣꯏꯍꯟꯒꯗꯕꯅꯦꯕ ꯁꯤꯇꯤꯗ ꯀꯃꯥꯏꯅ ꯇꯧꯗꯗꯤ ꯂꯩꯕꯅꯣ ꯍꯥꯏꯗꯦ
ꯕꯤ꯭ꯨꯖꯤ ꯑꯣꯏꯍꯟꯒꯦ ꯍꯥꯏꯔꯗꯤ ꯄꯩꯁꯥ ꯂꯩꯅꯕ
ꯊꯕꯛꯁꯨ ꯌꯥꯝ ꯇꯧꯕ ꯇꯥꯕꯅꯤꯅꯦ ꯑꯗꯨ
ꯑꯗꯨꯅꯦ ꯈꯣꯏꯗꯤꯂꯤꯔꯥ ꯑꯗꯥ ꯂꯩꯔꯒ ꯏꯝꯐꯥꯜꯗ ꯂꯩꯔꯒ ꯕꯤꯖꯤ ꯇꯧꯅꯤꯡꯉꯥꯏꯁꯨ ꯂꯩꯇꯦ
ꯀꯣꯏꯕꯗꯤ ꯆꯠꯗꯤ ꯆꯠꯄ꯭ꯔꯥꯃꯔꯛ ꯃꯔꯛꯇꯗꯤ
ꯍꯣꯏ ꯀꯣꯏꯕꯨꯗꯤ ꯆꯠꯄꯅꯦ
ꯅꯣꯏꯔꯣꯝ ꯅꯣꯏ ꯁ꯭ꯋꯥꯏꯗ ꯅꯣꯏ ꯅꯛꯄꯗ ꯆꯤꯡ ꯀꯥꯕ ꯃꯐꯝꯒꯨꯝꯕ ꯂꯩꯇꯕ꯭ꯔꯥ
ꯂꯩꯌꯦ ꯁꯤ ꯆꯩꯔꯥꯎꯆꯤꯡꯗꯣ
ꯑꯗꯨꯗꯤ ꯐꯖꯅ ꯀꯥꯕ ꯌꯥꯏꯅꯦ
ꯑꯁ ꯋꯥꯌꯦ ꯍꯥꯏꯕ ꯅꯨꯡꯉꯥꯏꯕꯒꯤꯅꯦ ꯑꯩꯈꯣꯏ ꯃꯤꯌꯥꯡ ꯀꯥꯡꯕꯨꯁꯤꯡꯗꯤ ꯀꯥꯕ ꯌꯥꯗꯦ
ꯄꯥꯏꯒꯦ ꯇꯧꯕ꯭ꯔꯣ
ꯄꯥꯏꯒꯦ ꯇꯧꯗꯦ ꯁꯪꯂꯤ ꯑꯦꯕꯩꯔꯥ ꯈꯣꯡ ꯈꯨꯠꯇꯣ
ꯎꯝ
ꯅꯥꯏꯌꯦ ꯏꯐꯦꯛ ꯌꯥꯝ ꯄꯥꯜꯂꯦꯕ ꯆꯥꯕ ꯌꯥꯝ ꯋꯥꯏꯌꯦ ꯄꯥꯠ ꯆꯠꯇꯕꯒꯤꯀꯣ ꯑꯩꯈꯣꯏꯗꯣ
ꯎꯝ
ꯗꯨꯝ ꯇꯣꯏꯅꯒꯨꯝꯕ ꯆꯠꯂꯗꯤ ꯅꯨꯡꯉꯥꯏꯒꯗꯧꯕ
ꯏꯁꯥꯁꯦ ꯐ꯭ꯔꯦꯁ ꯑꯣꯏꯅꯕ ꯆꯠ ꯆꯠꯀꯗꯕꯅꯤꯅꯦ
ꯌꯨꯝ ꯑꯃꯗ ꯂꯩꯗꯤ ꯅꯨꯡꯉꯥꯏꯒꯗꯕꯅꯦꯕꯥ
ꯎꯝ ꯑꯗꯨꯅꯦ ꯌꯨꯝꯗ ꯂꯩꯕꯗꯤ ꯅꯨꯡꯉꯥꯏꯇꯦ ꯑꯗꯨꯅꯦ ꯏꯃꯥꯟꯅꯕꯤ ꯑꯃ ꯑꯣ ꯏꯃꯥꯟꯅꯕꯤ ꯑꯃꯅ ꯀꯪꯂꯥ ꯆꯠꯁꯦ ꯑꯥꯏꯁ ꯀ꯭ꯔꯤꯝ ꯂꯧꯕꯤꯒꯦ ꯍꯥꯏꯌꯦ ꯌꯨꯝꯗ ꯂꯩꯕꯗꯣ ꯅꯨꯡꯉꯥꯏꯇꯕ
ꯍꯧꯖꯤꯛꯀꯥꯟ ꯆꯠꯊꯣꯛ ꯆꯠꯁꯤꯟ ꯇꯧꯕꯗ ꯑꯝꯕ꯭ꯔꯦꯜꯂꯥꯗꯤ ꯐꯖꯟꯅꯥ ꯄꯥꯏꯌꯦꯀꯣ
ꯈꯣꯏꯗꯤ ꯑꯝꯕ꯭ꯔꯦꯜꯂ ꯄꯥꯛ ꯄꯥꯏꯗꯦ ꯅꯦꯠ ꯌꯥꯗꯕꯒꯤꯅꯤ ꯁꯤ ꯃꯤ ꯌꯥꯝ ꯄꯥꯏꯕꯒꯤꯅꯤ ꯑꯩꯒꯤꯁꯨ ꯉꯔꯥꯡ ꯑꯗꯨꯃꯥꯏ ꯇꯧꯕꯗꯨ
ꯀꯩꯅꯣ ꯍꯧꯖꯤꯛꯀꯥꯟ ꯋꯦꯗꯔꯁꯦ ꯄ꯭ꯔꯤꯗꯤꯛ ꯇꯧꯕ ꯉꯝꯗꯕ
ꯍꯣꯏꯅꯦ ꯑꯃꯨꯛ ꯅꯣꯡ ꯊꯟꯇꯥ ꯆꯨꯅꯤꯡꯉꯥꯗꯤ ꯅꯣꯡ ꯆꯨꯕ ꯍꯧꯑꯣ ꯃꯨꯛ ꯅꯨꯡꯁꯥ ꯊꯣꯛꯅꯤꯡꯅ ꯅꯨꯡ
ꯅꯍꯥꯟ ꯑꯩꯁꯨ ꯅꯍꯥꯟ ꯑꯩꯁꯨ ꯕꯖꯥꯔ ꯆꯠꯂꯨꯕꯗ ꯑꯁ ꯁꯨꯃꯥꯏꯅ ꯊꯦꯡꯅꯩꯌꯦꯕꯀꯣ
ꯎꯝ ꯉꯔꯥꯡꯗꯨꯁꯨ
ꯈꯨꯗꯛꯇ ꯐꯖꯟꯅ ꯍꯩꯊꯕ ꯋꯥꯅꯤꯗ ꯅꯣꯡꯖꯦ
ꯑꯗꯨꯅꯦ ꯉꯔꯥꯡꯗꯨꯁꯨ ꯑꯩꯈꯣꯏ ꯒꯦꯝ ꯚꯤꯂꯦꯖ ꯆꯠꯄꯅꯦꯕ ꯆꯠꯂꯒ ꯒꯥꯔꯤ ꯊꯧꯔꯝ ꯒꯥꯔꯤ ꯊꯧꯔꯒ ꯆꯠꯄꯗ ꯅꯣꯡ ꯆꯨꯔꯝ ꯅꯣꯡ ꯇꯥꯕ ꯋꯥꯅꯤꯗꯥ ꯌꯥꯝ ꯇꯥꯅꯤꯡꯗꯦ ꯖꯤꯛꯀꯤ ꯅꯣꯡꯗꯣ ꯅꯣꯡ ꯃꯔꯛꯇꯥ ꯑꯗꯨꯣꯃ ꯒꯥꯔꯤ ꯊꯧꯔꯒꯥ ꯃꯨꯛ ꯍꯂꯛ
ꯅꯣꯡ ꯃꯔꯛꯇ ꯅꯣꯡ ꯃꯔꯛꯇ ꯒꯥꯔꯤ ꯊꯧꯕꯁꯨ ꯅꯨꯡꯉꯥꯏꯕꯅꯤ
ꯎꯝ ꯅꯨꯡꯉꯥꯏ ꯏꯪꯏꯪ ꯂꯧꯔꯒ ꯑꯁ ꯑꯁ
ꯎꯝ
ꯑꯦ ꯌꯦꯡꯉꯣ ꯅꯪ ꯑꯗꯣ ꯅꯪ ꯊꯕꯛ ꯁꯨꯅꯤꯡꯉꯥꯏ ꯂꯩꯔꯗꯤ ꯑꯗꯨꯝ ꯁꯨꯔꯣ ꯑꯗꯨꯝ ꯐ꯭ꯔꯤ ꯑꯣꯏꯔꯗꯤ ꯑꯃꯨꯛ ꯀꯣꯜ ꯇꯧꯔꯛꯑꯣ ꯀꯣ ꯑꯩꯗꯤ ꯑꯗꯨꯝ ꯐ꯭ꯔꯤꯗ ꯂꯩꯕꯅꯦ
ꯑꯗꯨꯝ ꯀꯩꯅꯣ ꯀꯩꯅꯣꯝꯇ ꯍꯥꯏꯒꯦꯅꯦ ꯀꯥ ꯑꯥꯥ ꯀꯔꯤ ꯍꯥꯏꯅꯣ ꯑ ꯅꯣꯏ ꯁ꯭ꯋꯥꯏꯗ ꯅꯣꯏꯅ ꯂꯩꯕ ꯖꯒꯥꯗꯣ
ꯑꯥ
ꯑꯥ ꯍꯩꯒꯨꯝꯕꯗꯤ ꯌꯥꯝ ꯄꯥꯟꯕ꯭ꯔꯥ
ꯃꯤ ꯃꯤ ꯃꯥ ꯃꯈꯣꯏ ꯃꯈꯣꯏꯒꯤꯗꯤ ꯄꯥꯜꯂꯦ
ꯅꯠꯇꯦ ꯅꯣꯏ ꯂꯧꯔꯒ ꯆꯥꯕ ꯌꯥꯕꯒꯨꯝꯕ
ꯅꯣ ꯅꯣ ꯅꯣ ꯅꯣ ꯂꯩꯇꯦ ꯂꯩꯇꯦ ꯎꯝ
ꯈꯣꯏꯔꯣꯝꯗꯤ ꯌꯥꯝ ꯂꯩꯅꯦ
ꯀꯂ ꯀꯗꯥꯏꯔꯣꯝꯗꯔ꯫ ꯑꯁ ꯍꯥꯏꯕꯁꯨ ꯌꯥꯗꯦ ꯄꯔꯁ ꯋꯥꯆꯦꯞꯇ ꯇꯦꯛꯁ ꯇꯧꯔꯛꯑꯣ ꯅꯪ ꯂꯣꯀꯦꯁꯟ ꯗꯥꯏꯔꯦꯛ꯫ ꯂꯧꯕ ꯂꯥꯛꯀꯦ꯫
ꯅꯣꯏ ꯍꯧꯖꯤꯛꯀꯥꯟꯗꯤ ꯀꯩꯅꯣ ꯄꯣꯠ ꯆꯩ, ꯄꯣꯠ ꯆꯩꯩ ꯑꯦꯚꯥꯏꯂꯦꯕꯜ ꯑꯣꯏꯕ ꯃꯇꯝꯅꯤꯅꯦ ꯌꯥꯝꯈꯪ ꯅꯣꯏꯒꯤꯁꯨ, ꯆꯤꯡ ꯆꯤꯡꯗ ꯆꯤꯡꯗꯨꯒꯨꯝꯕꯅ ꯂꯩ ꯂꯩ ꯍꯥꯏꯕꯗꯨꯗ ꯑꯦꯕꯥꯏꯂꯦꯕꯜ ꯑꯣꯏꯕ꯭ꯔꯥ ꯍꯥꯏꯅ ꯈꯜꯂꯤꯕꯅꯤꯗ ꯑꯩꯖꯨ꯫
ꯑꯥꯏ ꯂꯩꯇꯦ꯫
ꯅꯍꯥꯟ ꯑꯩꯈꯣꯏꯁꯨ ꯅꯣꯏ ꯁꯣꯝꯗ ꯀꯩꯅꯣ ꯆꯠꯂꯤꯅꯦ꯫